ꯇꯥꯏꯀꯣ
ꯉꯔꯥꯡ ꯐꯣꯇꯣꯒ ꯊꯥꯔꯛ ꯑꯃ ꯀꯛꯈꯤ ꯀꯩꯒꯤꯅꯣ
ꯀꯔꯤꯕꯥ
ꯐꯣꯇꯣꯒ ꯊꯥꯔ ꯑꯃ ꯀꯛꯈꯤꯗꯨꯅ ꯀꯩꯒꯤꯅꯣ
ꯏꯁ ꯅꯪꯅ ꯅꯠꯇ꯭ꯔꯣ
ꯅꯪꯅꯅꯤ ꯀꯩꯅꯣ ꯏ
ꯑꯩꯅ ꯅꯠꯇꯦꯍꯦ ꯑꯩꯗꯤ ꯈꯪꯗꯦ ꯑꯩꯅ ꯀꯛꯇꯦ ꯃꯁꯥꯅ ꯑꯣꯏꯔꯝꯅꯦ ꯑꯗꯨꯗꯤ ꯃꯁꯥꯅ
ꯀꯩꯅꯣꯅꯦ ꯅꯪ ꯈꯨꯠ ꯅꯪꯒꯤ ꯈꯨꯠꯅ
ꯑꯩ ꯈꯨꯠꯅꯗꯤ ꯑꯩ ꯑꯩ ꯈꯪꯗꯤꯌꯦ
ꯍꯥꯏꯖꯤꯜꯂꯨ ꯇꯜꯂꯦꯗ ꯅꯪ ꯄꯪꯍꯥꯏꯗ ꯍꯥꯏꯖꯤꯜꯂꯛꯏ ꯇꯜꯂꯦꯗ ꯑꯣꯛ ꯆꯥꯁꯤꯁꯨ ꯍꯥꯏꯔ ꯇꯨꯃꯤꯟ ꯂꯩꯁꯟꯅꯩ ꯅꯪ ꯇꯧꯔꯤꯕ
ꯏꯁ ꯑꯩꯅꯔꯣ ꯅꯪꯅ ꯍꯥꯏꯔꯥꯛꯇꯕꯩꯅꯦ ꯀꯩꯅꯣ
ꯑꯣꯛ ꯆꯥꯥꯁꯦ ꯍꯥꯏꯔ ꯇꯨꯃꯤꯟ ꯂꯩꯁꯟꯅꯩ ꯇꯜꯂꯦ꯫
ꯄꯅꯤꯔꯅ ꯍꯥꯏꯔꯛꯇꯧ ꯅꯠꯇ꯭ꯔꯣ ꯍꯥꯏꯔꯛꯀꯦꯁꯨ ꯍꯥꯏꯔꯛꯇꯦ ꯍꯥ ꯑꯗꯣ ꯑꯃꯨꯛ ꯍꯥꯏꯔꯥꯛꯄ ꯌꯥꯗ꯭ꯔꯥ ꯍꯥꯏꯅꯦ
ꯅꯪ ꯑꯩ ꯑꯃꯨꯛ ꯑꯩ ꯍꯟꯖꯤꯟ ꯍꯟꯖꯤꯟ ꯍꯥꯏꯌꯣ ꯍꯥꯏꯔꯣ
ꯍꯣꯏ
ꯏꯁ ꯍꯟꯖꯟꯖꯟꯅ ꯍꯥꯏꯍꯟꯅꯤꯡꯕ ꯋꯥꯔ ꯍꯥꯏꯁꯦ
ꯄꯤꯁ
ꯎꯝ
ꯃꯦꯔꯥꯛꯑꯣ
ꯀꯩ ꯍꯤꯟꯖꯥꯡ ꯀꯩ ꯌꯦꯟꯖꯥꯡ ꯆꯥꯒꯦ ꯐꯝꯃꯤ ꯀꯩꯝ ꯇꯧꯗꯦ
ꯐꯦ
ꯀꯔꯤ ꯍꯤꯟꯁꯥꯡ ꯆꯥꯕ꯭ꯔꯥ
ꯑꯂꯨꯒ ꯈꯥꯃꯦꯟꯒ ꯆꯁꯤꯡꯒꯤꯒꯤ ꯃꯅꯥ ꯑꯃ ꯍꯥꯞꯄ ꯆꯥꯏ
ꯍꯥꯎꯕ꯭ꯔꯣ
ꯍꯧ ꯍꯧ
ꯑꯩꯈꯣꯏꯗꯤ ꯀꯣꯕꯤ ꯆꯥꯏ ꯀꯣꯕꯤ
ꯍꯥꯎꯕ꯭ꯔꯣ
ꯍꯥꯎꯋꯦ ꯏꯁ ꯈꯨꯍꯥꯎ ꯑꯃ ꯇꯧꯑꯦ
ꯏꯁ ꯀꯃꯥꯏꯅ ꯑꯣꯛꯆꯥ ꯍꯦꯅ ꯍꯧꯕ꯭ꯔꯥ
ꯈꯪꯗꯦ ꯌꯥꯝ ꯍꯥꯎꯔꯝꯃꯦ ꯑꯩꯁꯨꯈꯪ
ꯀꯅꯥꯅ ꯁꯣꯡꯒꯦ ꯅꯪ ꯅꯪꯅ ꯁꯣꯡꯕ꯭ꯔꯣ
ꯏꯅꯥꯎꯄꯥꯥꯟ ꯊꯣꯡꯉꯦ ꯉꯥꯁꯤ
ꯅꯕꯅꯦ ꯑꯄꯨ ꯂꯩ ꯂꯩꯔꯣ ꯅꯣꯏ ꯃꯃꯥ ꯕꯕꯥ ꯃꯃꯥ ꯑꯕꯥꯕ
ꯊꯕꯛ ꯊꯕꯛ ꯆꯠꯈꯤ
ꯑꯁ ꯅꯪꯅꯁꯣꯡꯕ ꯌꯥꯕꯅꯦꯍꯦ ꯅꯪꯁꯨ ꯂꯩꯔꯦ
ꯎꯝ ꯎꯝ ꯏꯁ ꯌꯥꯝ ꯁꯥꯏꯀꯣ ꯉꯁꯤ ꯖꯣ ꯑꯁ
ꯎꯝ
ꯐꯤ ꯑꯃꯝꯇ ꯂꯥꯛꯇꯦ ꯍꯥꯏꯕ ꯑꯩꯈꯣꯏ
ꯏꯁ ꯈꯣꯏꯗꯩ ꯂꯥꯛꯑꯦꯗ
ꯅꯣꯏꯗ ꯆꯥꯔꯖ ꯇꯧꯕ ꯂꯥꯛꯑꯁꯤꯔ ꯍꯪꯗꯦ ꯑꯗꯨꯗꯤ ꯍꯧꯖꯤꯛ ꯑꯩ
ꯑꯧ ꯇꯧ ꯂꯥꯛꯑꯣ ꯇꯧꯍꯟꯒꯦ
ꯅꯛꯁꯨ ꯅꯛꯏ ꯆꯦꯜꯂꯛ ꯁꯤꯔꯥ ꯍꯪꯗꯦ ꯁꯪꯕꯏ
ꯁꯦꯜꯂꯛꯑꯗꯤ ꯑꯩꯅꯥ ꯐꯥꯛ ꯑꯩꯅꯥ ꯍꯧꯖꯤꯛ
ꯀꯔꯤ
ꯑꯩꯅ ꯍꯧꯖꯤꯛ ꯐꯠ ꯂꯥꯛꯁꯜꯂꯛꯑꯗꯤ
ꯂꯥꯛꯑꯣꯅꯦ ꯅꯪ
ꯑꯗꯨꯒꯅꯅ ꯂꯣꯠꯈ꯭ꯔꯗꯤ
ꯈꯪꯗꯦ ꯑꯗꯨꯗꯤ
ꯑꯗꯨꯅꯤ ꯅꯪ ꯂꯣꯠꯈꯤꯗꯧ ꯃꯥꯜꯂꯦ ꯇꯜꯂꯦ
ꯂꯣꯠꯄꯗꯤ ꯂꯣꯠꯀꯥꯅꯤ ꯍꯥꯏ
ꯑꯗꯨꯅꯦ ꯑꯩ ꯂꯥꯛꯑꯔꯣꯏ ꯇꯜꯂꯦ ꯅꯪ ꯂꯣꯏꯈ꯭ꯔꯅꯤ ꯇꯂꯤ
ꯑꯩ ꯑꯩ ꯂꯩꯗ꯭ꯔꯁꯨ ꯑꯗꯨꯝ ꯆꯪꯉꯣꯅꯗꯣ
ꯌꯥꯗꯦ ꯅꯪ ꯌꯥꯎꯗꯗꯤ ꯌꯥꯗꯦ
ꯀꯩꯌꯦ
ꯅꯪꯅ ꯅꯪꯅ ꯃꯔꯨꯅꯤ ꯀꯩꯅꯣ
ꯏꯁ ꯃꯥꯏ ꯐꯣꯟ ꯆꯔꯖ ꯇꯧꯅꯤꯌꯦ ꯂꯥꯛꯀꯦ ꯍꯥꯏꯌꯦ ꯑꯩ ꯌꯥꯝ ꯃꯔꯨꯅꯤ ꯍꯥꯏꯌꯦ ꯑꯗꯨꯗꯤ
ꯑꯗꯣ ꯅꯪꯁꯨ ꯅꯪ ꯅꯪꯒ ꯅꯪꯒ ꯋꯥꯔꯤ ꯁꯥꯟꯅꯗꯣꯏꯅꯤ ꯀꯩꯅꯣꯗꯨꯒ
ꯏꯁ ꯁꯅꯥꯕꯗꯤꯁꯦ ꯁꯅꯥꯕꯗꯨꯗꯦ
ꯑꯗꯨꯅꯤ ꯀꯩꯅꯣ
ꯍꯦ ꯑꯩ ꯂꯣꯠꯂꯒꯅꯦ ꯐꯣꯟꯗꯩ ꯋꯥꯔꯤ ꯁꯅꯧ ꯑꯗꯨꯗꯤ
ꯑꯁ ꯌꯥꯔꯣꯏ ꯐꯣꯟ ꯆꯥꯔꯖ ꯇꯧꯗꯣꯏꯅꯤ ꯀꯩꯅꯣ ꯐꯣꯟ ꯆꯥꯔꯖ ꯇꯧꯔ ꯊꯝꯈ꯭ꯔꯅꯤ ꯇꯣꯉꯥꯟꯅ
ꯑꯁ ꯃꯩꯖꯩ ꯂꯥꯛꯑꯗꯤ ꯐꯗꯧꯕꯅꯤ
ꯉꯁꯥꯏꯗꯤ ꯂꯛꯇ꯭ꯔꯣ ꯍꯧꯖꯤꯛꯅꯔꯣ
ꯉꯁꯥꯏ ꯄꯨꯡ ꯃꯥꯄꯜ ꯇꯔꯥ ꯑꯗꯨꯋꯥꯏꯗ ꯃꯥꯜꯂꯦ ꯃꯨꯈ꯭ꯔꯤꯖꯤ
ꯑꯃꯨꯛ ꯂꯥꯛꯑꯅꯤꯗ
ꯂꯥꯛꯇ꯭ꯔꯦ ꯀꯩꯗ ꯃꯩ ꯁꯦꯝꯦꯡꯕ ꯌꯥꯎꯔꯝꯅꯤ
ꯑꯣ
ꯀꯩꯗꯧꯔꯕ
ꯑꯕꯦꯇ꯭ꯔꯤ ꯌꯣ ꯌꯣ
ꯕꯦꯇ꯭ꯔꯤ ꯔꯣ ꯎꯝ ꯊꯥꯔꯇꯤ ꯊꯥꯔꯇꯤ ꯑꯃꯨꯛꯇꯪ ꯌꯥꯎꯔꯤ
ꯆꯃꯦꯅꯥ
ꯌꯥꯝꯗ꯭ꯔꯦ
ꯌꯥꯝꯃꯦ
ꯀꯥꯏꯟ ꯊꯥꯔꯇꯤꯕꯨ
ꯑꯩꯁꯨ ꯊꯥꯔꯇꯤ ꯊꯥꯔꯇꯤ ꯍꯦꯟꯗꯦꯅꯦ
ꯇꯜꯂꯦꯅ ꯑꯩꯒ ꯃꯥꯟꯅ ꯂꯩꯔꯝꯃꯤ
ꯑꯩ ꯅꯪꯒ ꯃꯥꯟꯅꯕ ꯅꯠꯇꯤꯌꯦ ꯑꯩꯒ ꯅꯪ ꯃꯟꯅꯕ ꯅꯠꯇꯦ ꯏꯕꯥꯟ ꯅꯤ ꯐꯣꯟ ꯃꯅꯩ ꯍꯥꯏꯕꯅꯦ
ꯀꯩꯅꯣ ꯑꯩꯒ ꯅꯪꯒꯁꯨ ꯃꯥꯟꯅꯍꯟꯒꯗꯕꯅꯤꯅꯦ
ꯍꯨꯏꯅꯦ
ꯏꯕꯅꯤꯁꯨ ꯑꯃꯠꯇꯅꯤꯅꯦ
ꯍꯣꯏꯅꯦ ꯅꯪ ꯀꯧꯗ꯭ꯔꯤꯕ꯭ꯔꯥꯅꯦ
ꯀꯥꯎꯔ ꯃꯟꯅꯦꯗ
ꯅꯪꯕꯨ ꯍꯥꯏꯕꯅꯦ ꯑꯩꯩ ꯅꯠꯇꯤꯌꯦ ꯅꯪꯉꯣꯟꯗ ꯍꯪꯕꯅꯦ ꯀꯥꯎꯔꯕꯅꯤ ꯈꯪꯉꯦ
ꯌꯥꯔꯦ ꯅꯪꯅ ꯑꯩꯉꯣꯟ ꯕꯤꯛꯇ꯭ꯔꯤ ꯇꯧꯔꯒ ꯈꯪꯉꯦ ꯌꯥꯔꯦ
ꯀꯔꯤ
ꯅꯪ ꯅꯩꯉꯣꯟꯗ ꯕꯤꯇ꯭ꯔꯦ ꯇꯧꯔꯒ
ꯑꯦ ꯑꯦ ꯀꯥꯏꯗꯧꯉꯥꯏ ꯅꯪꯉꯣꯟꯗ ꯑꯩ ꯕ꯭ꯂꯣꯛ ꯊꯝꯕ꯭ꯔꯥ ꯅꯪꯉꯣꯟꯗ
ꯊꯝꯃꯤꯅꯤꯅ ꯅꯪꯅ ꯑꯩꯉꯣꯟ ꯕꯤꯗ꯭ꯔꯦ ꯇꯧꯔꯤꯗꯨꯗꯤ
ꯏꯁ ꯑꯩꯅ ꯇꯧꯕ꯭ꯔꯥ ꯅꯪ ꯇꯧꯕ꯭ꯔꯥ ꯈꯪꯗ꯭ꯔꯦ ꯑꯗꯨꯗꯤ ꯅꯪꯅ ꯑꯣꯏꯔꯝꯅꯤ ꯅꯪ ꯅꯪꯅ ꯇꯧꯌꯤ ꯑꯗꯨꯃꯥꯏꯅ ꯈꯜꯂꯝꯒꯅꯤꯕ
ꯑꯩꯗꯤ ꯀꯔꯤꯝ ꯇꯧꯖꯗꯦ ꯅꯪꯅ ꯇꯧꯕ ꯉꯥꯛꯇꯅꯤꯉꯣ
ꯑꯁ ꯉꯔꯥꯡ ꯉꯔꯥꯡ ꯇꯨꯝꯕ ꯉꯝꯗꯦ ꯅꯪ ꯑꯩ
ꯅꯪ ꯑꯩ ꯇꯨꯝ ꯑꯩꯁꯨ ꯇꯨꯝꯍꯟꯗꯦ ꯅꯪꯅ ꯇꯨꯝꯕꯁꯨ ꯌꯥꯍꯟꯗꯦ ꯅꯪꯅ ꯄꯤꯛꯇꯦ
ꯅꯪꯅꯅꯤ ꯑꯩꯅ ꯅꯠꯇꯦꯌꯦ ꯅꯪꯅꯅꯤ ꯑꯩꯅ ꯅꯠꯇꯦꯌꯦ
ꯑꯩ ꯀꯌꯥꯝ ꯋꯥꯅ ꯂꯦꯜꯂꯤ ꯈꯪꯕ꯭ꯔꯣ ꯅꯪ
ꯅꯪꯁꯨ ꯑꯩ ꯀꯌꯥꯝ ꯋꯥꯏꯑꯅ ꯈꯪꯕ꯭ꯔꯥ
ꯉꯁꯥꯏ ꯑꯩ ꯀꯞꯄꯨꯏꯅꯤ ꯈꯪꯕ꯭ꯔꯣ
ꯑꯩꯁꯨ ꯀꯞꯄꯤꯅꯤ ꯈꯪꯕ꯭ꯔꯥ
ꯎꯝ ꯅꯣꯏ ꯅꯪ ꯈꯨꯝꯃꯣ ꯑꯩ ꯅꯪ ꯅꯪꯉꯣꯟꯗꯩ ꯇꯝꯒꯦ ꯅꯣꯏ ꯅꯣꯏ ꯃꯩꯇꯩꯂꯣꯟ ꯐꯖꯅ ꯀꯩ ꯇꯝꯗꯣꯏꯕ
ꯀꯩ ꯇꯝꯗꯣꯏꯅꯣꯕ
ꯍꯦ ꯇꯝꯗꯣꯏꯅꯣꯕ
ꯎꯝ ꯀꯗꯔ ꯇꯧꯔꯦ
ꯑꯩꯈꯣꯏꯗꯤꯀꯣ ꯈꯣꯏꯕꯅꯤꯅ ꯅꯣꯏ ꯑꯩꯉꯣꯟꯗꯒꯤ ꯇꯝꯒꯦ ꯍꯥꯏꯕꯅꯤꯗ ꯅꯣꯏ ꯂꯣꯟꯁꯦ
ꯈꯣꯏꯕꯗꯨꯅ ꯐꯩꯅꯦ ꯈꯣꯏ ꯈꯣꯏ ꯈꯣꯏꯕꯗꯨꯅ ꯅꯥꯈꯣꯟ ꯈꯣꯏꯕꯗꯨꯅ ꯐꯩꯅꯦ
ꯐꯠ ꯅꯪꯉꯣꯟꯗ ꯐꯔꯗꯤ ꯅꯪꯅ ꯈꯣꯏꯕ ꯌꯥꯗ꯭ꯔꯣ ꯅꯪ ꯑꯣꯏꯅ ꯈꯣꯏꯌꯨ ꯑꯍꯥꯍꯥꯍꯥ
ꯀꯔꯤ ꯇꯧꯕ꯭ꯔꯥ ꯑꯍꯥꯍꯥ
ꯎ
ꯀꯔꯤ ꯏꯟꯁꯥꯡ ꯆꯄꯔꯥ
ꯅꯠꯇ ꯑꯩ ꯑꯃ ꯅꯣꯛꯅꯤꯡꯉꯥꯏꯒꯤ ꯅꯣꯛꯅꯤꯡ
ꯀꯔꯤꯒꯤ ꯅꯪ ꯀꯔꯤꯒꯤ ꯑꯩꯉꯣꯟꯗ
ꯌꯦꯡꯉꯁꯦ ꯅꯣꯏ ꯐꯥꯎ ꯑꯗꯨꯃꯥꯏ ꯂꯥꯛꯅꯕꯅꯕꯗꯣ ꯈꯜꯂꯣ
ꯀꯃꯥꯏꯅ
ꯅꯪ ꯀꯔꯤꯒꯤ ꯑꯩꯉꯣꯟꯗ ꯀꯣꯜ ꯇꯧꯔꯛꯇꯕ꯭ꯔꯥ
ꯑꯥ
ꯅꯪ ꯅꯣꯏꯗꯤ ꯀꯃꯥꯏꯅ ꯍꯥꯏꯒꯦꯔꯥ ꯑꯝꯇ ꯍꯥꯏꯔꯛꯑꯣꯅꯦ
ꯅꯪ ꯑꯩꯉꯣꯟꯗ ꯐꯣꯟ ꯇꯧꯛꯇ꯭ꯔꯤ ꯅꯪ ꯑꯩꯉꯣꯟꯗ ꯐꯣꯟ ꯇꯧꯔꯛꯇ꯭ꯔꯤ ꯀꯩꯒꯤꯅꯣ ꯅꯪ ꯑꯩꯉꯣꯟꯗ ꯐꯣꯟ ꯇꯧꯔꯛꯇ꯭ꯔꯤ ꯀꯩꯒꯤꯅꯣ
ꯍꯩꯇꯤꯌꯦ ꯑꯩꯗꯤ ꯅꯪ ꯑꯩꯉꯣꯟꯗ ꯐꯣꯟ ꯇꯧꯔꯛ ꯍꯥ
ꯑꯍꯤ ꯅꯪ ꯑꯩꯉꯣꯟꯗ ꯐꯣꯟ ꯇꯧꯔꯛꯇ꯭ꯔꯤ ꯀꯩꯒꯤꯅꯣ
ꯑꯣ ꯇꯧꯔꯛꯇ꯭ꯔꯤ ꯍꯥꯏꯕ
ꯑꯥ
ꯅꯪ ꯑꯩꯉꯣꯟꯗ ꯐꯣꯟ ꯇꯧꯔꯛꯇ꯭ꯔꯤ ꯀꯩꯒꯤꯅꯣ
ꯂꯣꯏ ꯍꯩꯔꯦ ꯍꯩꯔꯦ ꯍꯩꯔꯦ ꯈꯔ ꯑꯁ ꯇꯥꯛꯄꯒ ꯍꯩ ꯇꯥꯛꯄꯒꯍꯩꯕꯅ ꯍꯥꯂꯦ
ꯗꯤ ꯑꯗꯨꯝ ꯍꯩꯅꯤꯅ
ꯇꯥꯛꯄꯤꯅꯤꯡꯉꯥꯏ ꯃꯤ ꯂꯩꯇꯕ ꯑꯗꯨꯒꯤ
ꯏꯁ ꯑꯗꯨꯗꯤ ꯂꯣꯏ ꯇꯥꯛꯊꯣꯛꯑꯖꯤꯔꯅꯦ ꯑꯩꯕꯣ
ꯍꯩꯅꯦ ꯅꯪꯕ ꯑꯩꯈꯣꯏ ꯂꯣꯟ ꯉꯥꯡꯕ ꯍꯩꯕꯅꯦ